ꯇꯥꯕꯤꯔꯤ ꯇꯥꯕꯤꯔꯤ
ꯇꯥꯕ꯭ꯔꯣ
ꯎꯝ ꯑꯁ ꯅꯪꯒꯤ ꯈꯨꯟꯁꯤꯗ ꯐꯖ ꯃꯝꯕꯒꯤ ꯑꯗꯨꯝ ꯇꯥꯅꯤꯡꯉ ꯂꯩꯔꯦꯗꯅ ꯍꯥꯥ
ꯅꯥꯈꯣꯟꯖꯦ ꯀꯩ ꯗꯧꯔꯤꯅꯣ꯫
ꯐꯝꯃꯤ
ꯑꯣ ꯅꯨꯡꯉꯥꯏꯌꯦꯅ ꯃꯤꯗꯤ ꯐꯥꯝꯔꯒ ꯂꯩꯌꯦ꯫
ꯎꯝ ꯎꯝ ꯅꯪꯒꯤ ꯋꯥꯈꯜꯗꯨꯅ ꯉꯥꯎꯔꯒ ꯂꯩꯔꯦ꯫
ꯍꯣꯢ ꯌꯥꯝ ꯁꯥ ꯁꯥ ꯁꯥꯕ꯭ꯔꯥ ꯅꯣꯏꯗ ꯍꯧꯖꯤꯛ꯫ ꯃꯩ ꯂꯥꯛꯄ꯭ꯔꯣ꯫
ꯍꯣꯏ ꯌꯥꯝ ꯁꯥꯏꯌꯦ
ꯍꯥ
ꯑꯣ
ꯀꯔꯤ ꯋꯥꯈꯜ ꯉꯥꯎꯔꯤꯁꯦ ꯀꯔꯤ ꯑꯩꯒꯤ ꯑꯩꯕꯨ ꯌꯥꯝ ꯄꯥꯝꯕ ꯋꯥꯔꯟ ꯋꯥ ꯋꯥꯔꯣ ꯅꯪꯁꯦ ꯅꯪꯅ ꯇꯧꯔꯤꯁꯦ꯫ ꯅꯣꯛꯑꯣꯗꯅ ꯅꯣꯛꯅꯤꯡꯉꯗꯤ꯫ ꯅꯣꯛꯀꯗꯕꯅꯦ ꯅꯣꯛ ꯅꯣꯛꯄꯗꯤꯀꯣ ꯑꯩꯈꯣꯏ ꯏꯁꯥꯗ ꯌꯥꯝ ꯐꯥꯕꯅꯦ꯫
ꯍꯣꯏ ꯍꯣꯏ ꯐꯕꯅꯤ꯫
ꯀꯟꯅ ꯅꯣꯛꯄ ꯀꯥꯟꯗ ꯌꯥꯝ ꯐꯕꯅꯦ ꯅꯣꯏ ꯅꯣꯏꯒꯤ ꯏꯁꯥꯗꯣ꯫ ꯑꯗꯨꯝ ꯍꯦꯛ ꯍꯦꯛ ꯅꯨꯃꯤꯠ ꯈꯨꯗꯤꯡꯉꯣ ꯐꯖꯥꯁꯨ ꯐꯖꯅꯤ ꯐꯖꯕ ꯊꯣꯛꯅꯤ꯫ ꯅꯣꯏꯁꯨ ꯈꯔꯁꯨ ꯍꯣꯡꯈ꯭ꯔꯦ꯫ ꯑ ꯀꯩꯅꯣ ꯋꯥꯡꯕ ꯑꯃꯨꯛ ꯑꯃꯨꯛ ꯋꯥꯡꯉꯅꯤ ꯑꯗꯨꯒꯤ ꯅꯣꯛ ꯑꯣ ꯐꯖꯅ ꯅꯣꯛꯑꯣ ꯅꯪ ꯚꯤꯇꯥꯃꯤꯟ ꯆꯥꯗꯔꯁꯨ ꯌꯥꯏꯌꯦꯀꯣ ꯑꯩꯕꯨ ꯀꯣꯜ ꯇꯧꯔ ꯇꯧꯔꯗꯤ ꯑꯩꯕꯨ ꯇꯧꯔꯗꯤ ꯅꯪ ꯚꯤꯇꯥꯃꯤꯟ ꯆꯥꯗ꯭ꯔꯁꯨ ꯌꯥꯔꯦ꯫ ꯂꯤꯞ ꯐꯤꯞꯇꯤꯇꯨꯒ ꯆꯥꯗ꯭ꯔꯁꯨ ꯌꯥꯔꯦ꯫
ꯅꯣꯛꯑꯣ ꯅꯣꯛꯄꯗꯤ ꯌꯥꯝ ꯐꯥꯕꯅꯦ꯫ ꯑꯆꯥꯄꯣꯠ ꯀꯨꯝꯕꯗꯤ ꯆꯥꯛ ꯒꯅꯨ ꯌꯥꯝꯅ ꯃꯤꯃꯤꯒꯨꯝꯕꯗꯣ ꯐꯠꯇꯕꯅꯤꯀꯣ ꯏꯁꯥꯗ꯫ ꯅꯣꯏ ꯅꯣꯏꯁꯨ ꯑꯗꯨꯗꯤ ꯈꯪꯉꯣ꯫ ꯌꯥꯝꯖꯥ ꯑꯩꯁꯨ ꯅꯣꯛꯄꯅꯦ ꯀꯩꯅꯣ ꯌꯥꯝ ꯅꯣꯛꯄꯅꯦ꯫
ꯑꯩꯩ ꯇꯥꯗꯦ
ꯑꯁ ꯅꯣꯛꯅꯤꯡꯕ꯫
ꯀꯟꯅ ꯅꯣꯛꯑꯣ
ꯅꯪꯁꯨ ꯕꯖꯥꯔ ꯕꯖꯥꯔ ꯂꯥꯛꯄ꯭ꯔꯣ ꯑꯗꯨꯝ꯫ ꯀꯟꯅ ꯅꯣꯛꯄꯅꯦ ꯀꯩꯅꯣ ꯃꯤꯅ ꯀꯟꯅ ꯅꯣꯛꯄꯒꯤ꯫ ꯍꯪꯂꯛꯑꯦ ꯀꯔꯤꯒꯤ ꯅꯣꯛꯄ꯭ꯔꯥꯅ꯫
ꯕꯖꯥꯔ ꯆꯠꯅꯤꯉꯥꯏ ꯂꯩꯇꯦꯗ꯫
ꯌꯥꯝ ꯁꯥꯕ ꯃꯥꯜꯂꯦ ꯃꯄꯥꯟꯗꯗꯤ꯫ ꯑꯗꯨ ꯔꯨꯝꯗ ꯂꯩꯕꯅꯤꯅ ꯀꯗꯨꯗꯤ ꯁꯥꯗꯦ꯫ ꯑꯗꯨꯒ ꯐꯃꯨꯡꯗ ꯂꯩꯔꯦ ꯑꯗꯨ ꯉꯍꯥꯛ ꯂꯩꯔꯒ ꯇꯨꯝꯒꯦꯅ ꯇꯧꯕꯅꯦ꯫ ꯕꯖꯥꯔ ꯑꯁ ꯑꯩꯗꯤ ꯆꯠꯅꯤꯡꯉꯦ ꯄꯩꯁꯥ ꯂꯩꯇꯕ ꯋꯥꯅꯦ꯫
ꯑꯩꯗꯤ ꯏꯕꯦꯝꯃ ꯀꯩꯅꯣ ꯂꯨꯄꯥ ꯇꯔꯥꯐꯥꯎ ꯂꯩꯇꯦ
ꯍꯧꯖꯤꯛꯇꯤ ꯑꯪ ꯈꯔ ꯉꯥꯜꯂꯦꯅ ꯑꯗꯨꯝ ꯂꯩꯕꯅꯤ ꯍꯣꯔꯦꯟ ꯇꯨꯝꯃꯅꯤ ꯀꯣꯟꯅ ꯑꯩꯁꯨꯅꯦ ꯂꯨꯄꯥ ꯇꯔꯥꯐꯥꯎ ꯂꯩꯇꯦ ꯍꯧꯖꯤꯛꯁꯦ ꯑ ꯂꯨꯄꯥ ꯃꯉꯥꯗꯤ ꯂꯩꯔꯝꯕ ꯌꯥꯏ ꯆꯟꯗꯤꯗꯣ ꯂꯩꯌꯦ ꯑꯗꯨꯒ ꯅꯍꯥꯟ ꯑꯩꯁꯦ ꯑꯩ ꯋꯥꯔꯤ ꯂꯤꯒꯦ ꯇꯥꯎꯀꯣꯅꯣ ꯅꯪ ꯑꯗꯣ ꯁꯦꯚꯤꯡ ꯕꯣꯛꯁ ꯑꯃ ꯂꯩꯔꯛ ꯂꯩꯔꯛꯑꯦ ꯑꯦ ꯑꯩ ꯑꯃ ꯌꯦꯜꯂꯨ ꯑꯃꯗꯣ ꯑꯗꯨꯒ ꯂꯩꯔꯦ ꯑꯗꯨꯒ ꯑꯩꯅ ꯆꯥꯝꯃꯉꯥꯒꯨꯝꯕꯗꯤ ꯁꯨꯔꯝꯕꯁꯨ ꯌꯥꯏ ꯑꯗꯨꯒ ꯄꯩꯁꯥ ꯅꯍꯥꯟ ꯌꯥꯝ ꯋꯥꯕꯒꯤ ꯑꯗꯨ ꯄꯩꯁꯥ ꯂꯩꯇꯕꯒꯤ ꯑꯆꯥꯄꯣꯠ ꯃꯩ ꯑꯆꯄꯣꯠꯀ ꯆꯥꯅꯤꯡꯕ ꯑꯗꯨꯒꯤ ꯑꯩ ꯆꯥꯝꯃꯉꯥ ꯁꯨꯔꯝꯃꯦ ꯑꯗꯣ ꯑꯃꯨꯛ ꯂꯧꯁꯟ ꯂꯥꯎꯕ ꯑꯃꯨꯛ ꯂꯧꯊꯣꯛꯄ ꯀ꯭ꯔꯅꯀꯣ ꯑꯃꯨꯛ ꯂꯧꯊꯣꯛꯄ ꯑꯃꯨꯛ ꯂꯧꯊꯣꯛꯑꯔꯒ ꯑꯗꯨꯝ ꯂꯣꯏꯁꯤꯟꯒ꯭ꯔꯦ ꯑꯗꯨꯒ ꯍꯧꯖꯤꯛꯇꯤ ꯊꯝꯅꯤꯡꯉꯥꯏꯁꯨ ꯂꯩꯇ꯭ꯔꯦ ꯑꯗꯨꯒꯤ ꯁꯦꯚꯤꯡ ꯕꯣꯛꯁꯁꯦ ꯃꯤꯗꯤ ꯁꯦꯚꯤꯡ ꯕꯣꯛꯁ ꯍꯥꯏꯔꯒ ꯁꯦꯚꯤꯡꯒ ꯇꯧꯔꯒ ꯆꯍꯤ ꯂꯣꯏꯔꯀꯥꯟꯗ ꯑꯗꯨꯝ ꯐꯪꯗꯣꯛ ꯑꯗꯨ ꯀꯔꯤ ꯍꯥꯏꯒꯗ꯭ꯔꯥ ꯑꯗꯣ ꯑꯃꯨꯛ ꯃꯣꯏ ꯂꯥꯎꯁ ꯂꯧꯁꯜꯂꯦꯗꯅ ꯑꯩꯗꯤ ꯁꯨꯃꯥꯏꯅꯁꯨ ꯇꯥꯎꯅꯤꯡꯉꯥꯏ ꯂꯩꯇ꯭ꯔꯦ ꯂꯨꯄꯥ ꯇꯔꯥꯐꯥꯎ ꯂꯩꯇ꯭ꯔꯦ ꯍꯧꯖꯤꯛ ꯑ ꯑꯁ ꯑꯥꯗ ꯊꯝꯈ꯭ꯔꯦ
ꯑꯥꯂꯣ
ꯁꯦꯚꯤꯡ ꯕꯣꯛꯁꯅꯤ ꯀꯥꯏꯅ ꯑꯩꯒꯤ ꯁꯦꯚꯤꯡ ꯕꯣꯛꯁꯁꯤ ꯂꯨꯄꯥ ꯃꯉꯥ ꯐꯥꯎ ꯂꯩꯇ꯭ꯔꯦ ꯍꯣꯏ ꯇꯥꯒꯦ ꯂꯤꯔꯣ ꯅꯪ
ꯅꯍꯥꯟ ꯑꯩꯅ ꯭ꯗ꯭ꯌꯨ ꯗ꯭ꯌꯨꯒ ꯂꯩꯒꯦꯅ ꯂꯥꯛꯄꯗꯣ
ꯀꯔꯤ ꯇꯧꯔꯦ ꯅꯪꯅ
ꯑꯗꯨꯗ ꯑꯩꯒꯤꯁꯨ ꯁꯦꯚꯤꯡ ꯕꯣꯛꯁ ꯂꯩꯒꯤꯗ ꯂꯩꯌꯦꯕ
ꯍꯣꯏ ꯅꯣꯏꯅꯤ ꯂꯥꯛꯔꯒ ꯀꯩꯗꯧꯔꯒꯦ
ꯑꯗꯨꯗ ꯑꯩꯒꯤ ꯁꯦꯚꯤꯡ ꯕꯣꯛꯁ
ꯎꯝ ꯅꯪ ꯁꯦꯚꯤꯡ ꯕꯣꯛꯁ ꯅꯪꯒꯤ ꯁꯦꯚꯤꯡ ꯕꯣꯛꯁꯇꯗꯤ ꯊꯝꯕ꯭ꯔꯥ
ꯎꯝ ꯁꯤꯡ
ꯅꯪ ꯌꯥꯝꯔꯝꯒꯅꯤꯗꯥ ꯅꯪꯩꯒꯤ ꯁꯦꯚꯤꯡ ꯁꯦꯚꯤꯡ ꯕꯣꯛꯁꯁꯦ
ꯑꯗꯣ ꯌꯨꯝꯁꯤꯡꯗꯣ ꯀꯥꯡꯅ ꯑꯩꯒꯤ ꯕꯣꯛꯁꯇꯣ ꯀꯥꯏꯕ
ꯑꯁ ꯀꯔꯤꯒꯤꯔꯥ ꯄꯃꯨꯏꯌꯦꯀꯣ ꯄꯩꯁꯥꯗꯤ ꯄꯤꯁꯥꯗꯤ ꯃꯅꯨꯡꯗ ꯈꯔꯗꯤ ꯂꯩꯔꯝꯒꯅꯤꯀꯣ ꯑꯗꯨ ꯂꯧꯊꯣꯛꯈ꯭ꯔꯕꯅꯣ
ꯑꯥ ꯑꯗꯨꯗ ꯑꯔꯦꯟꯗꯣ ꯅꯧ ꯅꯧꯅ ꯍꯣꯡꯕ
ꯌꯥꯝ ꯅꯨꯡꯉꯥꯏꯌꯦꯅ ꯃꯤꯗꯤ ꯂꯤꯁꯤꯡ ꯑꯍꯨꯝ ꯄꯨꯡꯒ ꯑꯁ ꯑꯩꯗꯤ ꯆꯥꯝꯃꯉꯥꯐꯥꯎ ꯁꯨ ꯁꯨꯗꯦ ꯎꯝ ꯁꯨꯔꯝꯕꯗꯤ ꯌꯥꯏ ꯀꯥꯎꯔꯦ ꯂꯤꯁꯤꯡ ꯑꯍꯨꯝꯅꯤ ꯀꯥꯏꯅ ꯃꯤꯗꯤꯀꯣ ꯑꯥ ꯑꯗꯨ ꯂꯥꯎꯕ꯭ꯔꯣ ꯅꯣꯏ ꯑꯅꯤ ꯑꯋꯥꯠꯄꯁꯤꯡꯗꯣ ꯑꯣ ꯍꯣꯏ ꯔꯦꯟꯗ ꯑꯅꯧꯕ ꯂꯩꯕꯗꯤꯀꯣ ꯁꯨꯃꯥꯏꯅꯗꯤ ꯇꯥꯎꯕꯅꯦ ꯌꯥꯝ ꯥꯏꯅ ꯄꯩꯁꯥꯁꯨ ꯌꯥꯝ ꯆꯥꯡꯉꯦ ꯔꯦꯟꯁꯦ ꯍꯣꯡꯕꯗ ꯑꯩ ꯑꯗꯨꯒꯤ ꯌꯥꯝ ꯋꯥꯔꯦ
ꯑꯗꯨ ꯅꯃꯤꯗꯒꯤꯁ ꯐꯪꯕ ꯌꯥꯗ꯭ꯔꯦ ꯄꯩꯁꯥꯁꯨ ꯂꯩꯇ꯭ꯔꯦ
ꯍꯣꯏ ꯄꯩꯁꯥ ꯁꯦꯚꯤꯡꯕꯨꯗꯤ ꯇꯕꯨꯗꯤ ꯇꯧꯅꯤꯡꯉꯦꯕ ꯀꯣꯛꯇꯁꯨ ꯄꯩꯁꯥ ꯂꯥꯏꯗꯕ ꯋꯥꯅꯤꯗ ꯑꯩꯈꯣꯏꯁꯦ ꯍꯥꯏꯕꯗꯤ ꯈꯤꯇꯪ ꯈꯤꯇꯪ ꯄꯤꯕꯒꯦ ꯑꯩꯈꯣꯏ ꯑꯗꯨ ꯑꯃꯨꯛ ꯑꯩꯈꯣꯏꯒꯤ ꯄꯣꯠꯆꯥꯏ ꯀꯔꯤ ꯀꯔꯥ ꯑꯩꯈꯣꯏꯗ ꯑꯋꯥꯠꯄ ꯑꯗꯨ ꯂꯥꯏꯌꯦꯗꯅ ꯑꯗꯨꯗꯒꯤ ꯑꯃꯨꯛ ꯆꯠꯈ꯭ꯔꯦ
ꯑ
ꯍꯣꯏ ꯅꯨꯄꯤꯅꯤꯅ ꯄꯩꯁꯥꯗꯤꯀꯣ ꯅꯨꯄꯤꯗꯤ ꯄꯩꯁꯥꯁꯨ ꯌꯥꯝ ꯆꯥꯡꯉꯦ ꯑꯁꯦꯡꯕ ꯍꯥꯏꯔꯗꯤ ꯐꯔ ꯑꯣ ꯁꯤꯂꯥꯏ ꯑꯗꯨꯁꯨ ꯌꯥꯔꯣꯏ ꯑꯗꯨꯒꯤ ꯑꯗꯨꯝ ꯑꯃꯨꯛ ꯂꯩꯔꯛꯑꯦ
ꯑꯣ ꯄꯩꯁꯥꯗꯤ ꯆꯠꯄ ꯂꯝꯕꯤ ꯌꯥꯝꯃꯦ ꯑꯗꯣ ꯂꯥꯛ ꯑꯗꯣ ꯇꯥꯅꯤꯡꯉꯥꯏꯗꯤ ꯄꯩꯁꯥꯗꯤ ꯑꯃꯨꯐꯥꯎ ꯂꯥꯛꯇꯕ ꯆꯠꯅꯤꯡꯉꯥꯏ ꯂꯝꯕꯤ ꯂꯩꯕ
ꯑꯃꯨꯛ ꯂꯥꯛꯔꯒ ꯑꯃꯨꯛ ꯆꯠꯄ ꯃꯐꯝ ꯑꯃ ꯑꯗꯨ ꯂꯩꯥꯏꯅꯤ ꯑꯗꯨꯅꯤ ꯆꯨꯝꯃꯦ ꯄꯩꯁꯥ ꯌꯥꯝ ꯆꯠꯄ ꯃꯐꯝ ꯂꯩꯌꯦ ꯑꯗꯨꯒꯤꯅꯤ ꯄꯩꯁꯥꯗꯤ ꯂꯥꯛꯇꯕ ꯆꯠꯅꯤꯡꯉꯥꯏꯗꯤ ꯑꯗꯨꯝ ꯂꯩꯑꯕꯀꯣ ꯑꯗꯨ ꯁꯥꯎꯅꯤꯡꯉꯦ ꯀꯔꯤꯔ ꯈꯪꯅꯦ ꯄꯩꯁꯥꯗꯤ ꯑꯃꯨꯛ ꯂꯥꯏꯔꯒ ꯑꯃꯨꯛ ꯆꯠꯅꯕ ꯃ ꯐꯥꯝ ꯑꯃꯨꯛ ꯂꯩꯔꯅꯤ
ꯎꯝ
ꯄꯩꯁꯥꯁꯦ ꯑꯩꯈꯣꯏꯗ ꯂꯩꯅꯤꯡꯗ꯭ꯔ ꯖꯠꯂꯥ ꯈꯪꯗ꯭ꯔꯦ
ꯑꯗꯨꯅꯤ ꯊꯕꯛꯁꯨ ꯇꯥꯎꯗꯦ ꯑꯩꯈꯣꯏꯒꯤ ꯏꯃꯁꯤꯡꯗ ꯅꯤꯔꯒ ꯑꯩꯈꯣꯏꯁꯨ ꯂꯥꯏꯕꯅꯤꯅ
ꯎꯝ
ꯑꯩ ꯄꯩꯁꯥꯒꯤ ꯋꯥꯔꯤꯗꯤ ꯂꯤꯕ ꯀꯥꯟꯗ ꯑꯁ ꯅꯨꯃꯤꯠ ꯑꯃ ꯂꯤꯕ ꯐꯥꯎ ꯂꯣꯏꯔꯦ ꯋꯥ ꯍꯧꯖꯤꯛꯀꯥꯟꯁꯦ ꯄꯩꯁꯥꯅ ꯍꯤꯡꯕꯅꯤꯗ ꯑꯁꯦꯡꯕ ꯍꯥꯏꯔꯗꯤ ꯄꯩꯁꯥ ꯂꯥꯏꯇ꯭ꯔꯗꯤ ꯌꯥꯗ꯭ꯔꯦ ꯄꯩꯁꯥ ꯂꯥꯏꯗꯗꯤ ꯑꯁ ꯁꯔꯚꯤꯁꯀ ꯇꯥꯎꯕ ꯉꯝꯅꯤ ꯂꯥꯏꯔꯤꯛ ꯍꯥꯏꯗ꯭ꯔꯁꯨ ꯍꯧꯖꯤꯛꯀꯥꯟꯁꯦ ꯀꯔꯞꯁꯟ ꯌꯥꯝꯕꯅꯤꯅ ꯃꯤꯒ ꯄꯩꯁꯥ ꯃꯅꯨꯡꯗ ꯇꯥꯎꯔꯒꯀꯣ ꯑꯩꯈꯣꯏ ꯄꯩꯁꯥ ꯂꯥꯏꯇꯕꯁꯤꯡꯗꯤ ꯑꯁ ꯈꯪꯗꯦ ꯀꯔꯤ ꯇꯥꯎꯋꯣ ꯍꯥꯏꯕ ꯋꯥꯔ ꯈꯪꯗꯔꯦ
ꯎꯝ ꯑꯗꯨꯒꯤꯅꯤ ꯍꯧꯖꯤꯛꯇꯤ ꯑꯁ ꯑꯩꯈꯣꯏ ꯑꯉꯥꯡ ꯑꯣꯏꯔꯤꯉꯩꯗꯒꯤ ꯍꯦꯟꯅ ꯅꯨꯡꯉꯥꯏꯀꯣ ꯅꯍꯥꯟ ꯑꯉꯥꯡ ꯑꯣꯏꯔꯤꯉꯩꯗꯤ ꯄꯩꯁꯥ ꯊꯥꯒꯤ ꯋꯥꯔꯤꯈꯛ ꯒ꯭ꯌꯥꯟ ꯇꯥꯗꯦꯗꯅ ꯑꯗꯨ ꯆꯄꯣꯠ ꯆꯥꯅꯤꯡꯉꯥꯏ ꯂꯩꯔꯗꯤ ꯐꯥꯔꯦ ꯄꯩꯁꯥ ꯄꯥꯝꯕ ꯈꯪꯗꯦ ꯑꯁ ꯑꯍꯥꯟꯕ ꯑꯣꯏꯔꯦ ꯀꯔꯤ ꯑꯉꯥꯡ ꯍꯧꯖꯤꯛꯇꯤ ꯑꯣꯏꯗꯕꯅꯤꯅ
ꯎꯝ ꯏꯂꯣꯁꯤꯝ
ꯀꯩꯅꯣ ꯑꯦ ꯌꯥꯝ ꯅꯤꯕꯁꯨ ꯇꯥꯟꯕ ꯍꯥꯎꯈ꯭ꯔꯦ ꯍꯧꯖꯤꯛꯇꯤ ꯑꯩꯈꯣꯏꯁꯨ
ꯂꯨꯄꯥ ꯇꯔꯥ ꯐꯥꯎ ꯄꯤꯕꯗꯨ ꯌꯥꯝ ꯍꯔꯥꯎꯕꯗꯣ
ꯅꯨꯡꯁꯤꯌꯦ ꯑꯗꯨꯒꯤ ꯃꯇꯝ ꯍꯣꯏ ꯑꯗꯨꯅꯦ ꯍꯧꯖꯤꯛꯇꯤ ꯃꯊꯥ ꯁꯥꯔꯦ ꯑꯁ ꯑꯩꯈꯣꯏꯒꯤꯁꯨ ꯅꯤꯕꯁꯨ ꯌꯥꯝ ꯇꯥꯟꯕ ꯍꯥꯎꯔꯦ ꯑꯗꯨ ꯊꯕꯥꯛꯁꯨ ꯑꯩꯈꯣꯏ ꯇꯥꯎꯗꯦ ꯑꯩꯈꯣꯏꯒꯤ ꯏꯃꯥꯈꯣꯏ ꯗꯒꯤ ꯅꯠꯇ꯭ꯔꯗꯤ ꯑꯩꯈꯣꯏꯗꯤ ꯎꯄꯥꯏ ꯂꯩꯇ꯭ꯔꯦ ꯑꯗꯨ ꯑꯁ ꯈꯪꯗ꯭ꯔꯦ ꯑꯗꯨꯒꯤꯅꯤ ꯇꯔꯥ ꯇꯔꯥꯐꯥꯎ ꯍꯥꯏꯅ ꯃꯉꯥꯐꯥꯎ ꯌꯥꯝ ꯍꯔꯥꯎ ꯑꯥꯎꯔꯒꯀꯣ ꯑꯗꯨꯒꯤ ꯃꯇꯝꯗꯨꯗꯤ ꯑꯁ ꯃꯉꯥꯈꯛ ꯇ ꯄꯤꯔꯁꯨ ꯑꯗꯨ ꯄꯥꯏꯔꯒ ꯑꯃꯨꯛ ꯗꯨꯀꯥꯟꯗ ꯆꯤꯜꯂꯒꯀꯣ ꯑꯗꯨ ꯍꯌꯥꯝ ꯍꯔꯥꯎꯔꯒ ꯕ ꯑꯗꯨꯒꯤ ꯃꯇꯥꯝꯗꯣ ꯑꯣꯏꯅ ꯂꯥꯛꯅꯤꯡꯈ꯭ꯔꯦ ꯌꯥꯝ ꯅꯨꯡꯁꯤꯌꯦ ꯃꯤ ꯃꯤꯕꯨ ꯈꯠꯅꯕꯁꯨ ꯈꯪꯗꯦ ꯏꯕꯨ ꯀꯔꯤ ꯍꯥꯏꯒꯗ꯭ꯔꯥ ꯏꯅꯣꯁꯦꯟ ꯏꯅꯣꯁꯦꯟ ꯌꯥꯝ ꯇꯥꯎꯋꯦ ꯑꯉꯥꯡ ꯑꯣꯏꯔꯤꯉꯩꯗꯗꯤ
ꯑꯗꯨꯅꯦ
ꯍꯧꯖꯤꯛꯇꯤ ꯅꯨꯄꯤ ꯐꯥꯔꯕꯅꯤꯅ ꯐꯪꯗ꯭ꯔꯦ ꯑꯟ ꯏꯝꯄ꯭ꯂꯣꯏ ꯊꯕꯥꯛ ꯇꯥꯎꯗꯕꯤꯗ ꯑꯗꯨꯝ ꯂꯩꯔꯒ ꯂꯥꯏꯌꯣ ꯍꯥꯏꯕ꯭ꯔꯥ ꯀꯔꯤ ꯇꯧꯗꯣꯏꯅꯣ ꯈꯪꯗ꯭ꯔꯦ ꯑꯩꯈꯣꯏꯁꯦ
ꯊꯥꯏꯅꯗꯤ ꯑꯉꯥꯡ ꯑꯣꯏꯔꯤꯉꯩꯗꯤ ꯑꯈꯟ ꯌꯥꯝ ꯁꯥꯥꯅꯤꯡꯕ꯭ꯔꯥ ꯍꯟꯗꯗꯤ ꯑꯉꯥꯡ ꯁꯥꯔꯀꯥꯟꯗ ꯑꯍꯟ ꯂꯩ ꯑ ꯑꯍꯟꯒꯤ ꯏꯁꯇꯦ ꯑꯣꯏꯔꯀꯥꯟꯅ ꯑꯥ
ꯑꯗꯨꯒꯤꯅꯦ ꯑꯉꯥꯡ ꯑꯣꯏꯔꯤꯉꯩꯗꯗꯤ ꯑꯍꯥꯟ ꯑꯣꯏꯅꯤꯡꯉꯦ ꯑꯗꯨꯒ ꯍꯧꯖꯤꯛꯇꯤ ꯑꯍꯥꯟ ꯑꯣꯏꯕꯅꯤꯅ ꯑꯃꯨꯛ ꯑꯉꯥꯡ ꯑꯣꯏꯅꯤꯡꯈ꯭ꯔꯦ
ꯑꯗꯨꯅꯦ
ꯃꯣꯏ ꯑꯉꯥꯡꯁꯤꯡꯁꯦ ꯍꯧꯖꯤꯛꯄꯨ ꯑꯩꯈꯣꯏꯕꯨ ꯌꯦꯡꯉꯒ ꯑꯩꯈꯣꯏ ꯍꯥꯏꯕꯗꯤ ꯈꯨꯟꯒꯤ ꯋꯥꯔꯤꯅꯤꯀꯣ ꯃꯄꯥꯟ ꯊꯣꯛꯄꯁꯦ ꯌꯥꯝ ꯍꯔꯥꯎꯔꯒ ꯃꯣꯏꯗ ꯌꯦꯡꯕ ꯀꯥꯟꯗ ꯌꯥꯝ ꯅꯨꯡꯉꯥꯏꯕ ꯀꯨꯝ ꯇꯥꯎꯔꯝꯒꯅꯤꯕ ꯑꯩꯈꯣꯏꯁꯨ ꯁꯨꯃꯥꯏꯅ ꯇꯧꯋꯦꯗꯅ ꯑꯩꯈꯣꯏ ꯏꯆꯦ ꯏꯕꯨꯡ ꯃꯌꯥꯝ ꯈꯨꯟꯒꯤ ꯃꯤ ꯃꯄꯥꯟ ꯊꯣꯛꯄꯗ ꯑꯁ ꯌꯦꯡꯔꯒ ꯌꯥꯝ ꯍꯔꯥꯎꯔꯒ ꯂꯩꯔꯒ ꯍꯧꯖꯤꯛꯇꯤ ꯁꯨꯃꯥꯏ ꯑꯩꯈꯣꯏꯕꯨꯁꯨ ꯇꯥꯎꯔꯝꯒꯅꯤ ꯑꯗꯨꯒ ꯑꯩꯈꯣꯏꯗꯤ ꯄꯩꯁꯥꯁꯨ ꯂꯥꯏꯇꯕꯅꯤꯅ ꯑꯁ ꯀꯥꯞꯅꯤꯡꯕ ꯐꯥꯎ ꯂꯥ ꯂꯥꯏꯕꯅꯤ ꯄꯩꯁꯥꯒꯤ ꯃꯇꯥꯡꯗ ꯑꯗꯨꯝ ꯑꯩꯈꯣꯏ ꯂꯩꯅꯤꯡꯕꯁꯨ ꯂꯥꯏꯕ ꯉꯝ ꯗꯕ ꯃꯇꯝꯁꯨ ꯑꯃ ꯑꯗꯨꯝ ꯂꯩꯌꯦ ꯗꯨꯅ ꯑꯩꯈꯣꯏꯒꯤ ꯏꯃꯥ ꯕꯕꯥꯈꯣꯏꯁꯨ ꯌꯥꯝ ꯋꯥꯈ꯭ꯔꯦ ꯑꯗꯣ ꯑꯁ
ꯐꯪꯗ꯭ꯔꯦꯗ ꯄꯩꯁꯥꯅ
ꯅꯡ ꯁꯤꯡꯗꯦ ꯍꯧꯖꯤꯛ ꯑꯩꯈꯣꯏꯕꯨ ꯌꯦꯅꯒ ꯄꯩꯁꯥ ꯄꯥꯏꯕ ꯃꯤꯒ ꯃꯥꯟꯅꯝꯒꯅꯤ ꯍꯥꯏꯕꯗꯤ ꯃꯄꯥꯟ ꯑꯩꯈꯣꯏꯁꯨ ꯁꯨꯃꯥꯏꯅ ꯇꯧꯋꯦꯗꯅ ꯃꯤ ꯃꯄꯥꯟ ꯊꯣꯛ ꯄꯩꯁꯥ ꯄꯥꯏꯕꯒꯨꯝ ꯀꯣ ꯇꯥꯎꯋꯦ ꯑꯩꯈꯣꯏꯕꯨꯁꯨ ꯇꯥꯎꯔꯝꯒꯅꯤ ꯈꯨꯟꯗ
ꯍꯟꯗꯛꯇꯤ ꯄꯩꯁꯥꯅ ꯃꯤꯑꯣꯏ ꯄꯨꯟꯁꯤ ꯁꯦꯝꯃꯦ ꯎꯄꯥꯏ ꯂꯩꯇ꯭ꯔꯦ